ꯍꯜꯂꯣ
ꯇꯥꯕ꯭ꯔꯣ
ꯑꯧ ꯇꯥꯏꯌꯦ ꯇꯥꯕ꯭ꯔꯣ ꯅꯪꯗꯤ ꯇꯥꯏꯌꯦ ꯇꯥꯗꯕ꯭ꯔꯣ ꯅꯪ
ꯀꯩꯗꯧꯔꯤꯅꯣ
ꯂꯝꯕꯤꯗ ꯆꯠꯂꯤꯌꯦ
ꯀꯥꯏꯗ ꯆꯠꯇꯣꯢꯕ
ꯎꯝ ꯂꯣꯡꯗ ꯐꯠꯒꯦ
ꯀꯩꯅꯣꯗ꯭ꯔꯣ ꯃꯈꯥꯗꯔꯣ ꯑ ꯑ
ꯅꯪꯗꯤ ꯀꯩꯗꯧꯔꯤꯅꯣ ꯏꯃꯥꯒ ꯑꯩꯈꯣꯏ ꯏꯃꯥ ꯏꯃꯥꯈꯣꯏ ꯃꯅꯤꯡꯗ ꯑꯩꯅ ꯃꯃꯥꯡꯗ
ꯑꯣ ꯑꯁ ꯉꯁꯤꯗꯣ ꯉꯔꯥꯡꯗꯣ ꯅꯣꯡ ꯆꯨꯕꯒꯤ ꯉꯁꯤ ꯅꯣꯡꯖꯨ ꯑꯗꯨꯒꯤ ꯊꯔꯣꯏ ꯂꯩꯔꯝꯅꯤ ꯑꯗꯨꯗꯤ
ꯈꯪꯗꯦ ꯂꯩꯒꯗ꯭ꯔꯥ ꯂꯩꯥꯔꯣꯏꯗ꯭ꯔꯥ
ꯑꯩ ꯑꯩꯕꯨꯀꯣ ꯎ ꯑꯩꯈꯣꯏ ꯏꯃꯥꯁꯤꯅꯀꯣ ꯂꯧꯗ ꯆꯠꯀꯅꯨ ꯍꯥꯏꯌꯦ
ꯀꯩꯗꯧꯕꯒꯤ
ꯀꯥ ꯊꯔꯣꯏ ꯈꯨꯟꯕ ꯌꯥꯔꯣꯏ ꯍꯥꯏꯌꯦ
ꯑꯣ
ꯑ ꯉꯔꯥꯡꯗꯣ ꯀꯩꯅꯣ ꯑꯩꯅ ꯏꯆꯦꯈꯣꯏꯗ ꯆꯠꯕꯒꯤꯀꯣ ꯑꯃꯅ ꯂꯥꯛꯑꯀꯥꯟꯗ ꯆꯠꯂꯒ ꯂꯥꯛꯑꯀꯥꯟꯗ ꯑꯩꯈꯣꯏ ꯂꯩꯇꯕꯒꯤ ꯄꯥꯈꯠꯂꯦ ꯌꯥꯏꯌꯦ ꯂꯧ ꯄꯨꯨꯛꯇ ꯆꯠꯀꯦꯔꯥ ꯆꯠꯄꯒꯤꯔꯥ ꯍꯥꯏꯔꯥ
ꯅꯪꯁꯨ ꯆꯠꯂꯦ ꯍꯥꯏꯕ ꯌꯥꯗ꯭ꯔꯣ
ꯆꯪꯕ ꯌꯥꯗꯔꯤꯌꯦ ꯍꯥꯏꯌꯦ
ꯆꯥꯛꯗꯨ ꯆꯥꯔꯕꯣ ꯅꯪꯗꯤ
ꯑꯣ ꯉꯁꯥꯏꯅ ꯆꯥꯈ꯭ꯔꯦꯗ
ꯀꯩ ꯏꯟꯁꯥꯡ ꯆꯥꯔꯦ
ꯎꯝ ꯌꯦꯟꯗꯦꯝ
ꯑꯁ ꯌꯦꯟꯗꯦꯝꯗꯤ ꯌꯦꯟ ꯃꯃꯤꯡꯗ ꯌꯦꯟ ꯍꯥꯞꯄꯒꯦ ꯍꯥꯎꯔꯝꯅꯦ
ꯌꯦꯟ ꯉꯔꯥꯡꯒꯤ ꯌꯦꯟ ꯕꯨꯒꯤ ꯏꯁꯨ ꯈꯔ ꯂꯩꯌꯦ ꯑꯗꯨꯗꯣ ꯌꯦꯟꯒꯤ ꯆꯥꯕꯅꯤ ꯌꯦꯡꯉꯣ ꯈꯇꯥꯅꯤꯗ ꯌꯦꯟꯗꯦꯝꯒꯤꯗꯤ ꯀꯔꯤ ꯍꯤꯟꯖꯥꯡꯅꯣ ꯍꯥꯏꯔꯒ
ꯃꯃꯤꯡ ꯈꯛꯇꯪ ꯏꯁ ꯑꯦ ꯄꯥꯔꯁꯇꯥ ꯑꯩ ꯀꯩ ꯖꯦꯟꯖꯥꯡ ꯆꯥꯒꯦ ꯌꯦꯟ ꯆꯥꯏ ꯍꯥꯏꯅ ꯃꯊꯪꯗ ꯗꯦꯝ ꯍꯥꯞꯄꯤꯅꯦ ꯍꯥꯏꯕ ꯇꯥꯔꯦ
ꯁꯦꯡꯕꯥ
ꯑꯥ
ꯀꯔꯤ ꯇꯧꯗꯣꯏꯔꯣ ꯂꯧꯗꯣ ꯉꯁꯤ
ꯈꯪꯗꯦ ꯂꯥꯎ ꯌꯦꯡꯉꯨꯁꯤ ꯍꯥꯏꯌꯦ ꯌꯦꯡꯉꯨꯈꯤꯒꯦ
ꯑꯣ
ꯐꯕ꯭ꯔꯥ ꯐꯠꯇꯕ꯭ꯔꯥ ꯍꯥꯏꯕꯗꯣ ꯑꯦꯁ
ꯈꯔ ꯀꯩꯅꯣ ꯑꯗꯨ ꯑꯥ ꯀꯔꯤ ꯍꯥꯏꯁꯤꯔꯥ ꯍꯦꯛ ꯂꯥꯛꯔꯒ ꯑꯗꯨꯝ ꯌꯦꯡꯕꯤꯔꯗꯤ ꯃꯄꯨ ꯂꯥꯛꯑꯦ ꯍꯥꯏꯔꯒ
ꯑꯥ ꯊꯨꯅ ꯍꯧꯅꯤꯡꯉꯥꯏ ꯑꯁ ꯑꯩ ꯉꯁꯤ ꯈꯛꯇꯪꯅꯦ ꯆꯠꯄ
ꯑꯣ
ꯏꯃꯥꯅ ꯑꯁ ꯉꯁꯤ ꯆꯠꯁꯦ ꯂꯧꯗꯣ ꯅꯪꯁꯨ ꯌꯦꯡ ꯂꯥꯛꯑꯣ ꯍꯥꯏꯕꯗꯨꯅ ꯑꯁ ꯍꯣꯏ ꯆꯠꯁꯦꯟ ꯊꯔꯣꯏꯒꯨꯝꯕꯗꯤ ꯂꯩꯒꯗ꯭ꯔꯥ ꯂꯩꯔꯣꯏꯗ ꯈꯪꯗꯦ ꯌꯦꯡꯉꯨꯁꯤ ꯍꯥꯏꯕ ꯑꯥ ꯅꯣꯏ ꯂꯩꯀꯥꯏꯒꯤ ꯏꯁꯤꯡꯗꯣ ꯌꯥꯝ ꯆꯥꯎꯔꯤꯅꯦ ꯑꯗꯣ
ꯉꯁꯤ ꯑꯆꯥꯎꯈ꯭ꯔꯦ ꯍꯣꯏ ꯌꯨꯝꯗ ꯎꯗꯥ ꯑꯁ ꯂꯩꯕ ꯌꯥꯗ꯭ꯔꯤꯗ ꯃꯈꯣꯟꯗꯣ
ꯑꯣ ꯏꯁꯤꯡ ꯆꯥꯈ꯭ꯔꯅꯦ ꯑꯉꯥꯡꯁꯦ ꯑꯁ ꯕꯔꯤ ꯂꯩ
ꯀꯣꯜ ꯇꯧꯔꯕꯁꯤꯡꯅ ꯑꯁ ꯀꯔꯤ ꯃꯈꯣꯟꯅꯣ ꯑꯗꯨꯝ ꯍꯥꯏꯕꯤꯅ ꯃꯈꯣꯟꯅꯣ ꯀꯩꯅꯣ ꯀꯟꯕꯒꯤ
ꯑꯣ ꯑꯁ ꯅꯣꯏ ꯃꯅꯥꯛꯇꯥ ꯑꯣꯏꯕꯒꯤꯅꯤꯅꯦ ꯑꯣ ꯅꯣꯡ ꯑꯗꯨꯝ ꯆꯨꯕꯒꯨꯝ ꯇꯧꯔꯝꯅꯤꯀꯣ ꯅꯣꯏꯗꯤ ꯅꯣꯡ ꯆꯨꯔꯁꯨ ꯆꯨꯔꯁꯨ ꯈꯪꯉꯣꯏꯀꯣ ꯅꯣꯏꯗꯤ
ꯈꯪꯗꯦ ꯌꯥꯟ ꯇꯥꯕ ꯅꯠꯇꯦ
ꯆꯨꯒꯨꯝ ꯆꯨꯗꯕꯒꯨꯝ ꯆꯨꯔꯁꯨ ꯈꯪꯔꯣꯏ ꯆꯨꯗ꯭ꯔꯥꯁꯨ ꯈꯪꯉꯣꯏ ꯅꯣꯏ ꯏꯁꯤꯡ ꯅꯛꯄꯅꯤꯅ
ꯀꯩꯅꯣ ꯑꯦ ꯑꯦ ꯏꯁꯤꯡ ꯁꯥꯅꯕꯗꯤ ꯅꯨꯡꯉꯥꯏꯔꯅꯤ ꯑꯁꯤ
ꯎꯝ ꯎꯝ ꯐꯤ ꯁꯨꯕꯁꯨ ꯅꯨꯡꯉꯥꯏꯅꯤ ꯕ꯭ꯂꯦꯡꯀꯦꯠꯀꯨꯝꯕ ꯁꯨꯕꯗꯣ
ꯑꯁ ꯕ꯭ꯂꯦꯡꯀꯦꯠ ꯁꯨꯕ ꯍꯥꯏꯔꯒ ꯉꯔꯥꯡꯗꯣ ꯕ꯭ꯂꯦꯡꯀꯦꯠ ꯑꯍꯨꯝ ꯁꯨꯕꯤꯔꯒ
ꯅꯪꯗꯤ ꯀꯔꯤ ꯀꯔꯤ ꯅꯪꯗꯤ ꯅꯣꯡ ꯁꯨ ꯀꯅꯔꯥ
ꯕ꯭ꯂꯦꯡꯀꯦꯠꯇꯣ ꯀꯩꯅꯣ ꯁꯨꯅꯤꯡꯉꯥꯏ ꯊꯝꯃꯝꯃꯣꯀꯣ ꯑꯗꯨꯒ ꯉꯔꯥꯡ ꯀꯩꯅꯣ ꯎꯝ ꯑ ꯈꯔ ꯅꯨꯡꯁꯥ ꯊꯣꯛꯏꯅ ꯑꯗꯨꯒꯤ ꯑꯁ ꯁꯨ ꯏꯃꯥꯅ ꯁꯨꯕꯤꯁꯤꯔ ꯁꯨꯨꯁꯤꯔ ꯍꯌꯦꯡ ꯁꯨꯒ‌ꯦꯔꯣ ꯍꯥꯏꯔꯒ ꯑꯁ ꯉꯁꯤ ꯅꯨꯡꯁꯥ ꯊꯣꯛꯄꯅꯤꯅ ꯍꯌꯦꯡꯁꯨ ꯊꯣꯛꯇꯧ ꯃꯥꯜꯂꯦ ꯑꯩꯅ ꯁꯨꯕꯤꯈ꯭ꯔꯣ ꯍꯥꯏꯕ ꯑꯗꯨ ꯁꯨꯔꯒ ꯅꯣꯡ ꯀꯟꯅ ꯆꯨꯔꯤꯅ‌ꯦ
ꯅꯣꯡꯗꯤ ꯐꯖꯅ ꯆꯨꯑꯦ ꯑꯗꯨꯒ ꯍꯧꯖꯤꯛ ꯍꯧꯖꯤꯛꯁꯨ ꯑꯃꯨꯛꯀ ꯅꯣꯡꯗꯣ ꯂꯥꯛꯅꯤꯉꯥꯏ ꯃꯥꯜꯂꯦ ꯅꯪ ꯁꯨꯔꯤꯗꯣ ꯌꯥꯝ ꯊꯕꯛ ꯌꯥꯝ
ꯃꯅꯝꯗꯨ ꯐꯖꯔꯅꯤ ꯑꯈꯣꯏꯒꯤꯗꯣ
ꯑꯣ ꯀꯝꯐꯣꯔꯠꯇꯣ ꯅꯪ ꯍꯥꯞꯄꯣ ꯑꯗꯨꯗꯤ ꯈꯔ ꯐꯔꯝꯅꯤ
ꯀꯩꯅꯣ ꯑꯗꯨꯗꯣ ꯀꯩꯅꯣ ꯇꯧꯔꯒ ꯑꯃꯨꯛ ꯁꯨꯗ꯭ꯔꯗꯤ ꯌꯥꯒꯗꯧ ꯃꯥꯟꯗ꯭ꯔ‌ꯦꯗ
ꯎꯝ ꯑꯣ
ꯀꯝꯐꯣꯔꯠꯇꯣ ꯍꯥꯞꯄꯒ ꯁꯨꯑꯣ ꯑꯗꯨꯗꯤ ꯈꯔ ꯐꯒꯅꯤ
ꯎꯝ
ꯅ ꯅꯆꯦ ꯈꯣꯏꯗ ꯂꯩꯔꯦ ꯅꯪꯗꯤ ꯀꯩ ꯀꯩ ꯊꯕꯛ ꯂꯩꯕꯒꯤꯔꯣ ꯆꯨꯝꯅ ꯁꯨꯝ ꯂꯥꯛꯄ꯭ꯔꯣ
ꯁꯤꯂꯤꯟꯗꯔꯗꯨ ꯀꯩꯅꯣ ꯄꯨꯔꯛꯄ ꯑꯗꯨ ꯂꯧꯕ ꯌꯥꯒꯦꯔ ꯍꯥꯏꯔꯒ ꯎꯝ ꯑ ꯗꯗꯥꯗ‌ꯣ ꯀꯩꯅꯣ ꯆꯠꯈꯤꯕ ꯕꯔꯠꯒꯤꯗꯣ ꯑꯗꯨꯗꯣ ꯑ ꯀꯩꯅꯣ ꯄꯨꯔ ꯂꯩꯗ꯭ꯔꯤ ꯍꯥꯏꯌꯦ ꯃꯣꯏꯗꯣ
ꯑꯣ ꯕꯥꯔꯠꯀꯤꯗꯤ ꯅꯣꯅꯦꯗ ꯍꯥꯟꯕ ꯍꯥꯟꯕ ꯃꯐꯝ ꯂꯩꯗꯅ
ꯎꯝ ꯑꯗꯨ ꯃꯣꯏꯗꯨ ꯀꯩꯅꯣ ꯎꯝ ꯔꯤꯐꯤꯜ ꯇꯧꯕ ꯂꯩꯇ꯭ꯔꯤꯌꯦ ꯍꯥꯏꯕ ꯍꯥꯏꯔꯛꯑꯦꯕ
ꯑꯣ
ꯈꯪꯗꯦ ꯆꯠ ꯆꯠꯂꯒ ꯍꯪꯔꯣ ꯍꯥꯏ ꯍꯥꯏꯈꯤ ꯂꯩꯇ꯭ꯔꯗꯤ ꯂꯩꯇ꯭ꯔꯦ ꯂꯩꯔꯗꯤ ꯄꯨꯔꯛꯑꯅꯤꯕꯣ
ꯎꯝ
ꯀꯩ ꯏꯟꯖꯥꯡ ꯆꯥꯔꯒꯦ
ꯑ ꯎꯁꯣꯏꯗꯣ ꯎꯝ ꯏꯁꯤꯡꯗ ꯇꯤꯡꯒ ꯑꯃ ꯁꯤꯟꯕ ꯑꯃ ꯂꯩꯅꯕ ꯑꯗꯨ ꯈꯪꯉꯤꯗꯅ ꯑꯗꯣ ꯆꯥꯏ ꯏꯁꯤꯡ ꯍꯥꯞꯄꯒ ꯑꯁꯤꯟꯕ ꯇꯧꯕꯗꯣ ꯃꯃꯤꯡ ꯈꯪꯗꯦ ꯑꯗ‌ꯣ ꯆꯥꯏ ꯅꯪꯗꯤ ꯑꯣ ꯌꯦꯟꯗꯦꯝꯀꯣ
ꯍꯦꯟꯗꯦꯝ ꯌꯦꯟ ꯆꯕꯒꯤ ꯍꯤꯟꯖꯥꯡ ꯍꯥꯎꯍꯟꯕꯒꯤ
ꯍꯧꯖꯤꯛꯀꯥꯟꯗꯤ ꯏꯟꯁꯥꯡ ꯍꯥꯎꯔꯁꯨ ꯆꯥꯛ ꯆꯥꯕꯗ‌ꯣ ꯅꯨꯡꯉꯥꯏꯇꯦ ꯀꯥꯂꯦꯟ ꯊꯥ ꯑꯣꯏꯕꯒꯤꯔ ꯈꯪꯗꯦ ꯑꯗ‌ꯣ ꯅꯨꯡꯉꯥꯏꯇ‌ꯦꯀꯣ
ꯉꯔꯥꯡꯗꯤ ꯑ ꯈꯔ ꯆꯥꯏꯌꯦ ꯑꯗꯨꯕꯨ ꯈꯥ ꯆꯥꯛ ꯑꯁ ꯈꯪꯗꯦꯗ ꯍꯤꯟꯁꯥꯡ ꯍꯥꯎꯗ꯭ꯔꯗꯤꯀꯣ ꯑꯗꯨꯝ ꯆꯥꯗ꯭ꯔꯦ
ꯍꯦꯟꯖꯥꯡꯅ ꯆꯠꯂꯦ ꯍꯥꯏꯌꯣ
ꯏꯟꯖꯥꯡꯅ ꯆꯠꯈ꯭ꯔꯦ ꯑꯗꯨꯕꯨ ꯀꯌꯥꯝ ꯍꯥꯎꯗꯦꯗ ꯍꯧꯖꯤꯛꯀꯥꯟꯁꯦ
ꯑꯣ ꯍꯦꯟꯖꯥꯡ ꯍꯥꯎꯔꯁꯨ ꯀꯌꯥ ꯍꯥꯎꯗꯦꯒꯣ ꯍ‌ꯦꯟꯖꯥꯡ ꯍꯥꯎꯒꯦꯔꯥ ꯍꯥꯎꯔ‌ꯣꯏꯒ‌ꯦꯔ ꯑꯗꯨꯝ ꯆꯥꯛ ꯆꯥꯕꯗ ꯅꯨꯡꯉꯥꯏꯇꯦ ꯅꯤꯡꯊꯝ ꯊꯥꯗꯤ ꯍꯤꯟꯖꯥꯡ ꯍꯥꯎꯗꯔꯁꯨ ꯑꯗꯨꯝ ꯆꯥꯕꯗꯨ ꯅꯨꯡꯉꯥꯏꯗꯅ
ꯎꯝ
ꯅꯆꯦꯗꯤ ꯐꯤ ꯁꯥꯢꯔꯣ
ꯐꯤ ꯁꯔꯣ ꯂꯩꯑꯣ
ꯆꯦꯗꯨ ꯐꯤꯁꯥꯕ ꯌꯥꯝ ꯀꯜꯂꯦꯍꯦ
ꯃꯥꯒꯤ ꯊꯕꯛ ꯑꯣꯢꯕꯒꯤ
ꯑꯩꯈꯣꯏꯗꯤ ꯑꯁ ꯃꯤꯔ ꯈꯛꯇꯅꯦ ꯐꯤꯖꯨ ꯁꯥꯗꯦ ꯀꯔꯤꯁꯨ ꯇꯧꯗꯦ ꯑꯈꯣꯢꯗꯤ
ꯑꯗꯨꯁꯨ ꯈꯔ ꯈꯔ ꯄꯩꯁꯥ ꯂꯥꯛꯏꯅ
ꯂꯇꯦ
ꯑꯦꯛꯖꯥꯝ ꯊꯥꯢꯗꯨꯗꯤ ꯃꯤꯒꯤ ꯑꯦꯛꯖꯥꯝ
ꯑꯗꯨ ꯑ ꯅꯪ ꯑ ꯀꯩꯅꯣ ꯄ꯭ꯔꯦꯇꯤꯀꯦꯜ ꯊꯥꯕꯗꯨꯁꯨ ꯃꯣꯏꯅ ꯑꯗꯨꯝ ꯑꯜꯂꯛꯄꯤꯕ ꯄꯩꯁꯥꯗꯣ
ꯈꯪꯗꯦ ꯀꯃꯥꯢ ꯇꯧꯗꯣꯢꯅꯣ ꯈꯪꯗ꯭ꯔꯦ ꯃꯣꯢꯗꯣ
ꯑꯅꯤ ꯊꯥꯕꯅꯤꯅ ꯑꯗꯨꯝ ꯀꯩꯅꯣ ꯇꯧꯗꯧ ꯃꯥꯂꯦꯗ ꯈꯛꯇ ꯅꯠꯇꯦꯅꯀꯣ ꯆꯠꯄꯗꯤ ꯑꯅꯤꯅꯤꯅ ꯊꯥꯕꯁꯨ ꯑꯅꯤ ꯇꯣꯉꯥꯟꯅ ꯇꯣꯉꯥꯟ ꯇꯣꯉꯥꯟ ꯄꯤꯌꯣ ꯍꯥꯢꯔꯣ
ꯅꯣꯏ ꯇꯣꯉꯥꯟ ꯇꯣꯉꯥꯟ ꯄꯤꯒꯗ꯭ꯔꯥ ꯄꯤꯒꯗ꯭ꯔ ꯒꯌꯥꯟ ꯇꯥꯗ꯭ꯔꯦ
ꯅꯪꯅ ꯄꯤꯌꯣ ꯍꯥꯢꯌꯣ
ꯅꯪꯗꯤ ꯀꯩꯗꯧꯉꯩ ꯑꯃꯨꯛꯀ ꯆꯠꯇꯨꯢꯔ ꯑꯗꯨꯝ ꯂꯩꯔꯗ꯭ꯔꯥ ꯅꯪꯗꯤ
ꯈꯪꯗ꯭ꯔꯤꯌꯦꯗ ꯑꯩ ꯀꯔꯝ ꯀꯥꯟꯅ ꯑꯃꯨꯛ ꯆꯠꯁꯤꯔ ꯃꯇꯝ ꯈꯔ ꯂꯩꯁꯤꯔ ꯈꯪꯗꯦ ꯁꯨꯨꯝꯇꯣꯡ ꯈꯔ ꯂꯩꯗꯧ ꯃꯥꯂꯦꯗ ꯎꯝ
ꯑꯣ ꯃꯥꯢ ꯊꯕꯛ ꯇꯧꯕꯒꯤꯔ
ꯎꯝ ꯊꯤꯕꯅꯦ ꯃꯅꯥꯎꯅꯨꯄꯤꯒꯤ ꯑ ꯔꯦꯟꯗ ꯑꯃꯨꯛ ꯆꯠꯈ꯭ꯔꯦ
ꯑꯣ ꯃꯅꯥꯎꯅꯨꯄꯤ ꯔꯦꯟ ꯃꯅꯥꯎꯅꯨꯄꯤꯒ ꯂꯩꯃꯤꯟꯅꯈꯔꯦ ꯃꯨꯛꯀ
ꯑꯩ ꯂꯥꯛꯑꯀꯥꯟꯗ ꯑꯃꯨꯛ ꯂꯥꯛꯀꯦ ꯍꯥꯢꯔꯦ
ꯎꯝ ꯎꯝ ꯎꯝ
ꯈꯪꯗꯦ ꯂꯥꯛꯇꯨꯢꯔ ꯂꯥꯛꯑꯣꯏꯔ ꯃꯥ ꯑꯗꯨꯗ ꯂꯩꯔꯒ ꯊꯕꯛ ꯇꯧꯔꯗꯤ ꯂꯥꯛꯇꯧ ꯃꯥꯟꯗ꯭ꯔꯦ
ꯑꯣ ꯃꯥ ꯅꯍꯥꯟ ꯊꯕꯛ ꯇꯧꯕ ꯅꯠꯇ꯭ꯔꯣ ꯇꯧꯗ꯭ꯔꯦ ꯃꯨꯛꯀ
ꯇꯧꯗꯔꯤ ꯍꯣꯏ
ꯎꯝ ꯍꯧꯖꯤꯛꯇꯤ ꯃꯥ ꯃꯅꯥꯎꯅꯨꯄꯤꯒ ꯃ ꯃꯅꯥꯎ ꯅꯨꯄꯥ ꯁꯨꯔ ꯂꯩꯕꯗꯣ
ꯎꯝ ꯃꯣꯏ ꯑꯍꯨꯝ ꯂꯩꯔꯅꯤ ꯑꯗꯣ ꯃꯣꯏꯒꯤ ꯌꯨꯝꯗ ꯈꯔ ꯁꯥꯏ ꯍꯥꯏꯌꯦ ꯑꯩꯈꯣꯏꯗꯒꯤꯀꯣ
ꯑꯣ
ꯑꯩꯗꯤ ꯅꯣꯏꯅꯤ ꯂꯥꯏꯕꯗꯣ ꯑꯃꯝꯈꯛ ꯂꯩꯔꯕ꯭ꯔꯥ ꯈꯟꯕ
ꯎꯝ
ꯑꯩ ꯑꯩꯈꯣꯏꯅ ꯍꯌꯦꯡ ꯆꯠꯂꯤꯅꯦ ꯍꯥꯏ ꯃꯥꯗꯣ ꯏꯚꯤꯅꯤꯡ ꯉꯁꯤ ꯏꯚꯤꯅꯤꯡꯗ ꯑꯗꯨꯝ ꯆꯠꯈ꯭ꯔꯦꯗ
ꯑꯣ ꯅꯣꯏ ꯄꯣꯠꯆꯩ ꯂꯩꯗꯨꯅ ꯑꯗꯨꯢ
ꯄꯣꯠ ꯆꯩ ꯈꯔ ꯂꯩꯍꯧꯕꯅꯦ ꯍꯣꯏ ꯃꯥ ꯑꯗꯨꯗ ꯂꯩꯔꯒ ꯊꯕꯛ ꯐꯪꯉꯗꯤ ꯂꯧꯕ ꯂꯥꯛꯇꯧ ꯃꯥꯜꯂꯦ
ꯑꯣ ꯄꯣꯠꯆꯥꯏ ꯄꯣꯠꯆꯥꯏ ꯊꯥꯃꯗꯤꯦ ꯎꯝ ꯑꯗꯨꯛ ꯑꯗꯨꯗꯤ ꯌꯨꯝ ꯕꯔꯥ ꯂꯧꯅꯩꯀꯣ
ꯎꯝ
ꯑꯣ
ꯑ ꯗꯤꯁꯃꯥꯟꯒꯤꯗꯤ ꯑꯁꯤꯒꯤ ꯀꯩꯅꯣ ꯊꯥꯒꯤꯗꯤ ꯑꯗꯨꯝ ꯑꯩꯈꯣꯏꯅ ꯄꯤꯈꯤꯅꯦ ꯑꯗꯨꯗꯣ ꯅꯦꯛꯁ ꯂꯩꯗꯤ ꯈꯪꯗꯦ ꯍꯨ ꯄꯤꯗꯣ ꯃꯥꯇꯗ ꯑꯗꯨꯗꯗꯤ
ꯑ
ꯃꯤ ꯑꯅꯤ ꯂꯩꯕꯗꯣ ꯀꯩꯅꯣ ꯇꯨ ꯊꯥꯎꯖꯟ ꯐꯥꯏꯚ ꯍꯟꯗ꯭ꯔꯦꯗꯅꯦꯕꯀꯣ ꯎ ꯋꯥꯏꯒꯤꯗꯣ ꯑꯗꯨꯒ ꯃꯤ ꯑꯃꯈꯛꯇ ꯂꯩꯔꯗꯤ ꯑꯃꯒꯆꯥꯝ ꯃꯥꯅꯦꯕ
ꯑꯗꯨꯗꯤ ꯍꯣꯡꯅ ꯑꯗꯨꯗꯤ
ꯑꯁ ꯌꯨꯝꯗꯣ ꯈꯔ ꯐꯠꯇꯦ ꯎꯄꯥꯛꯅꯁꯨ ꯁꯦꯝꯕꯅꯦꯕ ꯑꯗꯨꯒ ꯁꯥꯁꯨ ꯁꯥꯔꯤꯗ ꯑꯗꯨ ꯃꯣꯏꯗꯒꯤꯗꯤ ꯈꯔ ꯏꯪꯉꯦ
ꯅꯣꯏ ꯂꯩ ꯅꯣꯏ ꯂꯩꯕ ꯃꯐꯝꯗꯤ ꯏꯁꯤꯡꯒ ꯅꯨꯡꯉꯥꯏꯕ꯭ꯔꯣ
ꯏꯁꯤꯡꯗꯣ ꯏꯁꯤꯡ ꯃꯥꯏꯗꯤ ꯀꯩꯅꯣ ꯄꯩꯁꯥ ꯑꯩꯈꯣꯏ ꯄꯩꯁꯥꯗ ꯄꯤꯗꯦ ꯑꯗꯨꯕꯨ ꯎ ꯏꯁꯤꯡꯗꯣ ꯈꯔ ꯃꯤ ꯌꯥꯝꯕꯒꯤꯀꯣ
ꯎꯝ
ꯅꯨꯃꯤꯠ ꯑꯃ ꯅꯨꯃꯤꯠ ꯃꯉꯥꯗꯅꯦ ꯇꯥꯕꯗꯣ
ꯅꯨꯃꯤꯠ ꯑꯁꯤ ꯁꯤꯖꯤꯟꯅꯕꯩ ꯀꯣꯟꯅꯕ꯭ꯔꯣꯗꯣ
ꯀꯣ ꯀꯅꯥꯑ ꯍ
ꯂꯩꯩꯁꯥꯕꯨ ꯁꯦꯡꯗ ꯏꯁꯤꯡ ꯌꯥꯝ ꯁꯤꯖꯤꯟꯅꯈ꯭ꯔꯒꯦ
ꯑꯩꯈꯣꯏ ꯂꯥꯛꯄꯤꯀꯣ ꯏꯁꯤꯡꯗꯣ ꯀꯩꯅꯣ ꯇꯧꯕꯒꯤ ꯑꯁ ꯑꯩꯈꯣꯏ ꯑꯅꯤꯕꯨ ꯇꯣꯛ ꯉꯥꯡꯕꯅꯦ ꯑꯩꯈꯣꯏ ꯑꯅꯤꯁꯨ ꯂꯩꯃꯤꯟꯅꯩꯑꯦ ꯑꯗꯨꯒꯤꯀꯣ ꯏꯁꯤꯡꯗꯣ ꯈꯤꯇꯪ ꯊꯦꯡꯗꯥꯕ ꯈꯨꯠꯇꯤꯡ ꯑꯗꯨꯝ ꯍꯥꯏꯕꯅꯤꯗ
ꯏꯁꯤꯡꯗꯣ ꯐꯠꯇ꯭ꯔꯗꯤ ꯂꯩꯕꯗꯣ ꯅꯨꯡꯉꯥꯏꯇꯦ ꯏꯁꯤꯡ ꯌꯥꯝ ꯂꯩꯇ꯭ꯔꯗꯤ
ꯎꯝ ꯍꯧꯖꯤꯛꯀꯥꯟꯗꯤ ꯑꯩꯈꯣꯏ ꯑꯅꯤꯁꯨ ꯆꯠꯈ꯭ꯔꯦ ꯑꯗꯨꯒ ꯀꯩꯅꯣ ꯑꯩꯈꯣꯏ ꯑꯩꯈꯣꯏ ꯌꯨꯝ ꯃꯅꯥꯛꯇ ꯂꯩꯕ ꯃꯣꯏꯁꯨ ꯂꯩꯌꯦꯕꯀꯣ
ꯑꯣ
ꯈꯪꯉꯦꯅ ꯀꯩꯀꯣꯛꯉꯩ ꯍꯥꯏꯔꯒ ꯃꯥꯁꯨ ꯅꯍꯥꯟ ꯂꯩꯔꯝ ꯋꯥ ꯃꯥꯒꯤ ꯃꯅꯥꯎꯅ ꯃꯄꯥꯒ ꯃꯣꯏ ꯑꯅꯤꯁꯨ ꯂꯩꯗꯦ ꯅꯍꯥꯟ ꯆꯠꯈꯤꯕꯗꯨ ꯂꯥꯛꯁꯨ ꯂꯥꯛꯇ꯭ꯔꯤꯌꯦ ꯑꯗꯨꯒ ꯃꯤ ꯌꯥꯝꯗ꯭ꯔꯦ ꯍꯧꯖꯤꯛꯀꯥꯟꯁꯨ ꯍꯧꯖꯤꯛꯀꯥꯟ ꯀꯩꯅꯣ ꯅꯨꯄꯥꯒ ꯅꯨꯄꯤ ꯑꯅꯤ ꯑꯁꯤ ꯅꯨꯄꯤ ꯑꯅꯤꯗꯨꯗꯤ ꯃꯣꯏꯗꯤ ꯏꯁꯤꯡꯗꯣ ꯀꯩ ꯍꯥꯏꯒꯦꯔꯥ ꯅꯨꯡꯇꯤꯒꯤ ꯏꯔꯨꯗꯕꯀꯣ
ꯑꯣ
ꯑꯗꯨꯒꯤ ꯃꯣꯏꯗꯤ ꯀꯩꯅꯣ ꯈꯔ ꯃꯣꯏꯕꯨꯗꯤ ꯉꯥꯡꯗꯦꯕ ꯑꯩꯈꯣꯏ ꯑꯅꯤꯅ ꯑꯗꯨꯝ ꯅꯨꯡꯇꯤ ꯏꯔꯨꯕꯒꯤ ꯑꯩꯈꯣꯏ ꯑꯅꯤꯕꯨꯗꯤ ꯑꯗꯨꯝ ꯉꯥꯡꯒꯅꯦꯕ
ꯈꯔ ꯅꯨꯡꯉꯥꯏꯔꯑꯅꯦ ꯃꯩꯗꯣ ꯍꯧꯖꯤꯛꯀꯥꯟꯗꯤ ꯏꯁꯤꯡꯗꯣ ꯌꯥꯝꯕ ꯌꯦꯏ ꯃꯤꯁꯨ ꯌꯥꯝꯗꯕꯩ
ꯑꯥ ꯅꯣꯏ ꯕꯦꯒꯣꯝꯒꯤ ꯃꯣꯏ ꯃꯥ ꯅꯔꯁ ꯆꯞꯄ ꯅꯠꯇ꯭ꯔꯣ
ꯃꯥꯒꯤꯗꯣ ꯀꯩꯅꯣꯅꯦ ꯍꯧꯖꯤꯛꯀꯥꯟꯅ ꯂꯣꯏꯕꯩ ꯑꯣꯏꯔꯝꯒꯅꯤ ꯇ꯭ꯔꯦꯅꯤꯡꯗꯣ
ꯑꯣ ꯏꯟꯇꯥꯟ ꯆꯠꯂꯤꯔꯣ ꯃꯨꯛꯀꯥ
ꯏꯟꯇꯔꯟ ꯏꯟꯇꯜ ꯂꯣꯏꯔꯃꯅꯤꯗ
ꯑꯣ ꯃꯥ ꯈꯨꯟꯗ ꯂꯩꯕ꯭ꯔꯣ
ꯈꯨꯟꯗ ꯂꯩꯌꯦ ꯍꯣꯏ ꯅꯍꯥꯜꯅ ꯂꯩꯕꯅꯤꯗ ꯊꯥ ꯑꯃ ꯍꯦꯜꯂꯝꯉꯅꯤ
ꯎꯗꯦ ꯑꯝꯇꯥ
ꯂꯩꯗꯤ ꯂꯩꯈꯤꯕꯅꯦ ꯑꯥꯢ ꯀꯩꯅꯣ ꯑꯗꯨꯗ ꯂꯥꯛꯇ꯭ꯔꯤꯑꯕ
ꯑꯣ ꯎꯗꯦ ꯆꯠꯊꯣꯛꯕꯅꯤꯅ